ꯍꯜꯂꯣ
ꯍꯂꯣ
ꯍꯜꯂꯣ
ꯍꯜꯂꯣ
ꯇꯗꯤꯁꯨ
ꯑꯗꯩ ꯍꯜꯂꯣ ꯇꯥꯔꯕꯣ ꯇꯥꯔꯕꯣ ꯇꯥꯔꯕꯣ
ꯇꯔꯦ ꯍꯖꯤ
ꯁꯧꯗꯤ ꯌꯥꯝ ꯁꯧꯋꯦ ꯃꯣꯏꯒꯤ ꯀꯩꯅꯣꯁꯦ ꯅꯦꯠꯋꯥꯛꯁꯦ
ꯎꯡꯂ ꯌꯥꯝꯅ ꯋꯥꯏ ꯀꯌꯥ ꯍꯥꯏ
ꯎꯝ ꯉꯥꯏꯍꯥꯛ ꯊꯝꯃꯀꯥꯟꯗ ꯌꯥꯔꯛꯄ ꯃꯥꯜꯂꯦ ꯃꯥꯏꯁꯦ
ꯎꯝ
ꯉꯥꯏꯍꯥꯛ ꯀꯨꯏ ꯀꯨꯏꯅ ꯂꯩꯔꯀꯥꯟꯗ ꯌꯥꯔꯛꯄ ꯑꯍꯧꯕꯗꯤ ꯑꯝꯇ ꯇꯥꯟꯅꯗꯕ
ꯇꯥꯗꯦ ꯑꯗꯨꯅ ꯉꯁꯥꯏ ꯑꯝꯇ ꯇꯥꯔꯤ ꯑꯝꯇ ꯇꯥꯗꯦ ꯍꯧꯖꯤꯛꯇꯅꯦ ꯇꯥꯏ
ꯒꯣꯔꯣ ꯒꯣꯔꯣ ꯒꯣꯔꯣ ꯒꯣꯔꯣ ꯁꯧꯕ ꯑꯃꯁꯁꯨ ꯌꯥꯎꯗ꯭ꯔꯣ ꯋꯥ ꯉꯥꯡꯕꯗ ꯅꯪꯅ ꯉꯥꯡꯕꯗꯨ ꯑꯗ ꯑꯩꯉꯣꯟꯗ ꯭ꯔꯣ ꯒ꯭ꯔꯣ ꯁꯧꯋꯦ
ꯃꯅꯤꯡꯗ ꯑꯩꯁꯨ ꯇꯧꯋꯤ ꯀꯩꯅꯣ ꯃꯈꯣꯟ ꯑꯝꯇ ꯁꯤ ꯇꯧꯋꯤ
ꯎꯝ ꯃꯣꯏ ꯄ꯭ꯔꯣꯕ꯭ꯂꯦꯝ ꯌꯥꯝ ꯂꯩꯌꯦ
ꯑꯗꯨꯅꯦ ꯀꯣꯜ ꯇꯧꯕꯗ ꯅꯨꯡꯉꯥꯏꯇꯦ ꯃꯣꯏꯁꯤ ꯏꯁꯄꯤꯀꯔ ꯊꯥꯕ ꯌꯥꯔꯗꯤ ꯐꯕ ꯏꯁꯄꯤꯀꯔ ꯊꯥꯕꯝꯁꯤ
ꯇꯥꯗꯦ ꯍꯥꯏꯕ ꯋꯥ ꯉꯥꯡꯅꯕꯁꯦꯀꯣ
ꯎꯝ ꯌꯥꯝ ꯇꯞꯄꯥ ꯍꯥ ꯑꯩ ꯏꯄ ꯃꯅꯦ ꯅꯪꯗꯤ
ꯑꯩ ꯐꯝꯂꯝꯃꯤꯅꯤ ꯇꯨꯝꯗꯨꯔꯣ
ꯉꯅꯦ ꯇꯨꯝꯃꯅꯤ
ꯍꯣꯁꯇꯦꯜ ꯂꯩꯔꯤꯕꯣ
ꯇꯩꯗ ꯂꯩ ꯅꯍꯥꯟ ꯁꯟꯗꯦꯗ ꯌꯨꯝꯗ ꯂꯩꯥ ꯎꯝ
ꯍꯣꯁꯇꯦꯜ ꯑꯃꯨꯛ ꯍꯟꯗꯔ
ꯍꯣꯁꯇꯦꯜ ꯁꯟꯗꯦꯗꯔ ꯃꯟꯗꯦ ꯗꯔꯍꯟꯕꯤ
ꯎꯝ ꯅꯪ ꯗꯥꯛꯇꯔ ꯑꯝꯕꯦꯗꯀꯔꯒꯤ ꯊꯥꯗꯨꯔꯣ
ꯊꯥꯁꯤꯔ ꯈꯜꯂꯤꯕꯅꯤ ꯏꯪꯀꯝ ꯇꯥꯟꯕ ꯂꯣꯏꯗ꯭ꯔꯤꯕꯗꯤ ꯂꯩꯔꯤꯕ ꯑꯩꯁꯦ
ꯑꯩꯁꯦ ꯊꯥꯁꯤꯔ ꯈꯜꯂꯤꯅꯦ ꯊꯥꯁꯤꯔ ꯈꯜꯂꯤꯅꯦ ꯊꯥꯅꯦ ꯊꯥꯖꯤꯟꯗ꯭ꯔꯤꯌꯦ ꯎꯝ ꯏꯟꯀꯝꯗꯣ ꯑꯩꯁꯨ ꯍꯥꯡꯉꯩ ꯎꯝ ꯆꯪꯉꯦ ꯑꯗꯨꯗꯣ ꯑꯩꯗꯤ ꯅꯪꯉꯣꯏꯗꯣ ꯃꯥꯜꯂꯦ ꯑꯗꯨꯒ ꯏꯟꯀꯝꯗꯣ ꯉꯔꯥꯡ ꯊꯥꯖꯤꯟꯕꯅꯦ ꯉꯁꯤ ꯂꯥꯛꯑ ꯂꯩꯔꯝꯃꯦ ꯗꯥꯎ ꯌꯥꯏ ꯑꯗꯣ ꯇꯤꯛ ꯈꯣꯠꯄꯗꯤ ꯈꯣꯠꯇ꯭ꯔꯤ ꯑꯗꯨ ꯇꯤꯛꯇꯣ ꯈꯣꯠꯍꯜꯂꯒ
ꯎꯝ ꯑꯣ ꯕꯤ ꯁꯤꯗꯤ ꯅꯍꯥꯟ ꯇꯥꯟꯊꯣꯛꯄ ꯂꯩꯌꯦꯕ ꯍꯥꯏꯗꯤ ꯏꯟꯀꯝꯗ ꯅꯨꯡꯉꯥꯏ ꯂꯩꯕ ꯑꯗꯨ ꯊꯥꯖꯤꯟꯒꯦ ꯇ
ꯂꯥꯁ ꯗꯥꯠ
ꯎꯝ ꯇꯦꯟꯗ ꯂꯥꯁ ꯗꯦꯠꯅꯤ ꯄꯥꯗꯤ ꯄꯥꯗꯦꯀꯣ
ꯄꯗꯤ ꯄꯗꯦ
ꯀꯥꯅꯣ ꯈꯪꯗꯦꯕ
ꯅꯪ ꯀꯔꯤ ꯇꯔꯊꯖꯤꯒ ꯑꯦꯁꯤꯗꯔ ꯑꯦꯁꯤꯁꯤ ꯕꯦꯡꯀꯤꯡ ꯔꯣ ꯅꯠꯇ꯭ꯔ ꯌꯨ ꯑꯦ ꯁꯤ ꯔꯣ
ꯕꯦꯡꯀꯤꯡꯒꯤ ꯕꯦꯡꯀꯤꯡꯒꯤ ꯊꯥꯖꯟꯒꯦ ꯇꯧ
ꯕꯦꯡꯀꯤꯡꯒ ꯑꯦꯁꯤ ꯑꯗꯤ ꯄꯨꯔꯕ ꯑꯦꯛꯖꯥꯝ
ꯅꯪ ꯅꯪ ꯀꯩ ꯊꯥꯖꯤꯟꯗꯣꯏꯔꯦ ꯌꯨ ꯄꯤ ꯁꯤ ꯊꯥꯖꯤꯟꯗꯣꯏꯔꯣ
ꯐꯖꯅꯣꯏꯗ ꯂꯥꯏꯕꯕꯨꯗꯤ ꯄꯔ ꯑꯁꯤꯅꯅꯤ ꯂꯥꯏꯑ ꯍꯥꯏꯕꯅꯦ ꯑꯦ ꯁꯤ ꯁꯤꯒ ꯕꯦꯡꯀꯤꯡꯗꯨ ꯄꯨꯟꯁꯤꯐꯝ ꯑꯗꯣ ꯂꯨꯕꯅꯦ ꯍꯥꯏꯗꯤ ꯕꯦꯀꯤꯡꯗꯥ ꯊꯥꯒꯤꯟꯒꯅꯤ
ꯍꯣꯏ ꯑꯩꯁꯨ ꯕꯦꯡꯀꯤꯡꯒ ꯌꯨ ꯄꯤ ꯑꯦꯁ ꯁꯤꯒꯤꯔꯤ ꯊꯥꯅꯤꯡꯗꯦꯍꯦ ꯍꯩꯔꯣꯏ ꯑꯝꯇ ꯀꯗꯥꯏꯗ ꯂꯥꯏꯔꯤꯛ ꯈꯨꯄꯥ ꯑꯗꯨꯒ ꯎꯝ
ꯁꯨꯡꯄꯥ ꯍꯦꯛ ꯄꯗꯦꯍꯦ ꯅꯪꯁꯨ
ꯎꯝ
ꯀꯩ ꯆꯥꯡ
ꯕꯦꯡꯀꯤꯡꯒꯤꯁꯨ ꯄꯥꯗ꯭ꯔꯤ ꯊꯥꯖꯤꯜꯂꯀꯥꯟꯗ ꯄꯥꯕ ꯍꯧꯁꯤꯔꯥꯅꯥ ꯇꯣꯅꯤ
ꯅꯥꯏꯟꯇꯤꯟꯗ ꯑꯦꯛꯖꯥꯝꯅꯤꯅꯤ
ꯗꯦꯠ ꯅꯥꯏꯟꯇꯤꯟ ꯅꯥꯏꯟ ꯇꯤꯟꯗ ꯑꯦꯛꯖꯥꯝ ꯑꯗꯨꯝ ꯄꯨꯟꯗꯨꯔꯣ ꯌꯨ ꯄꯤ ꯑꯦꯁ ꯁꯤꯒ ꯇꯥꯃꯤꯟꯅꯕꯗꯣ ꯑꯃ ꯌꯩꯊꯣꯛ ꯊꯣꯛꯀꯅꯤ ꯀꯥꯏ ꯅꯣꯇꯤꯁ ꯑꯃꯗꯤꯗꯤ ꯂꯩꯒꯤꯈꯤꯕꯅꯦ ꯑꯣ ꯌꯨ ꯄꯁꯤꯅ ꯌꯨ ꯑꯣꯏꯗꯣꯏꯔꯥ
ꯌꯨ ꯄꯤ ꯁꯤꯅ ꯑꯌꯨꯛ ꯊꯥ ꯌꯥꯝꯅ ꯑꯦꯁ ꯑꯦ ꯁꯤꯒ ꯄꯦꯟꯇꯤꯡꯒ ꯃꯤꯗꯥꯡ ꯋꯥꯏꯔꯝ ꯊꯥꯗꯣꯏꯕ
ꯑꯗꯨꯒ ꯗꯦꯠ ꯊꯣꯛꯀꯅꯤ ꯀꯥꯏꯅ ꯑꯃ ꯕꯣꯠ ꯂꯦꯞꯄ ꯉꯩꯅ ꯊꯝꯅꯈꯤꯕꯅꯦ ꯏꯁꯇꯦꯗ꯭ꯔꯦꯁꯇ
ꯍꯥꯏꯈꯤꯕꯅꯦꯕ ꯗꯦꯠꯇꯣ ꯀꯌꯥꯅꯣ ꯑꯃ ꯑꯅꯧꯕ ꯑꯃ ꯂꯦꯞꯈꯤꯕꯅꯦꯕ ꯑꯗ ꯑꯩꯗꯤ ꯊꯥꯗꯕꯅꯤ ꯀꯥꯏꯅ ꯌꯦꯡꯍꯧꯗꯕ ꯍꯥꯏꯇꯥꯔꯦ ꯑꯗꯨꯒ ꯍꯣꯔꯟꯅ ꯊꯥꯔꯛꯇꯕꯅꯤ ꯀꯥꯏꯅ ꯈꯪꯉꯛꯇ꯭ꯔꯕ
ꯈꯪꯗꯦ ꯌꯩꯊꯣꯛꯄꯩ ꯄꯥꯎꯗꯤ ꯇꯥꯗꯔ ꯦ ꯑꯩ ꯊꯣꯡꯉꯁꯨ ꯑꯗꯨꯝ ꯃꯣꯏ ꯑꯦꯄ꯭ꯂꯤꯀꯦꯁꯟ ꯄꯤꯕ ꯅꯨꯃꯤꯠꯇ ꯑꯗꯨꯝ ꯍꯪꯕ ꯌꯥꯏꯅꯦ
ꯎꯝ ꯑꯗꯨꯕꯨꯗꯤ ꯑꯦꯄ꯭ꯂꯤꯀꯦꯁꯟꯁꯦ ꯑꯣꯟꯂꯥꯏꯟꯗ ꯊꯥꯖꯜꯂꯒ ꯑꯃꯨꯛ ꯄꯤꯈꯠꯄ ꯆꯠꯇꯣꯏꯔꯣ
ꯑꯣꯟꯂꯥꯏꯟ ꯊꯥꯖꯤꯟꯗꯧꯔꯣ
ꯑꯣꯟꯂꯥꯏꯟ ꯊꯥꯎꯖꯟꯗ ꯑꯣꯏꯔꯝꯅꯤ ꯀꯩꯅꯣ ꯑꯣꯟꯂꯥꯏꯟ ꯅꯠꯇꯕ꯭ꯔꯣ
ꯑꯣꯐꯂꯥꯏꯟ ꯑꯣꯐꯂꯥꯏꯟ ꯅꯠꯇꯕ꯭ꯔꯣ ꯑꯩ ꯃꯨꯟꯅ ꯄꯥꯍꯧꯗꯦ ꯑꯣ ꯊꯥꯖꯤꯟꯗꯣꯏꯔꯣ ꯑꯣꯐꯂꯥꯏꯟ ꯊꯥꯖꯤꯟꯗꯣꯏꯔꯣ
ꯑꯣꯐ ꯑꯣꯟꯂꯥꯏꯟꯗ ꯃꯥꯜꯂꯤꯗ ꯑꯣꯟꯂꯥꯏꯟ ꯅꯥꯜꯂꯤ ꯑꯩꯗꯤ ꯑꯣꯟꯂꯥꯏꯟ ꯊꯥꯖꯟꯗꯅꯦ ꯂꯩꯔꯤꯅꯦ ꯅꯪꯅ ꯑꯣꯐꯂꯥꯏꯟ ꯊꯥꯖꯤꯟꯗꯨꯅꯦ ꯂꯩꯕ ꯑꯩꯅ ꯑꯣꯟꯂꯥꯏꯟꯗ ꯂꯩꯔꯤꯅꯦ ꯍꯥꯏꯗꯤ ꯑꯦꯄ꯭ꯂꯤꯀꯦꯁꯟ ꯐ꯭ꯔꯤꯗ ꯇꯨ ꯍꯟꯗ꯭ꯔꯦꯠꯅ ꯍꯥꯏꯕ꯭ꯔꯥ ꯀꯩꯅꯣ ꯑꯗꯨꯒ ꯑꯣꯟꯂꯥꯏꯟ ꯑꯥ ꯑꯗꯨꯃꯗꯤ ꯈꯪꯉꯦ ꯑꯣꯟꯂꯥꯏꯟ ꯑ ꯄꯤꯕꯅꯦ ꯃꯣꯏꯒꯤ ꯗꯥꯛꯇꯔ ꯑꯝꯕꯦꯗꯀꯔꯒꯤ
ꯑꯣꯟꯂꯥꯜ ꯊꯖꯤꯟꯂꯝꯕꯁꯨ ꯌꯥꯏ ꯗꯨꯗꯤ ꯎꯝ
ꯎꯝ ꯑꯗꯨꯒ ꯑꯦꯛꯖꯥꯝꯒꯤ ꯑꯦꯛꯖꯥꯝꯁꯦ
ꯎꯝ ꯑꯦꯛꯖꯥꯝꯁꯦ ꯀꯝꯄ꯭ꯌꯨꯇꯔ ꯕꯦꯁ ꯑꯣꯏꯗꯣꯏꯔꯥ ꯅꯠꯇ꯭ꯔꯒ ꯀꯃꯥꯏꯅ ꯇꯧꯗꯣꯏꯅꯣ
ꯔꯤꯇꯔꯟ ꯁꯗ ꯃꯥ ꯈꯝꯕ ꯑꯝꯕꯦꯀꯔ ꯀꯝꯄ꯭ꯌꯨꯇꯔ ꯂꯩꯔꯝꯃꯦ ꯑꯩꯈꯣꯏꯅꯣ
ꯑꯦꯝ ꯁꯤ ꯀ꯭ꯌꯨ ꯏꯁꯄꯦꯁ ꯍꯥꯏꯇꯥꯔꯦ ꯔꯤꯇꯔꯟꯗ ꯑꯦꯝ ꯁꯤ ꯀ꯭ꯌꯨꯁ ꯑꯣꯏꯔꯝꯗꯧ ꯃꯥꯜꯂꯦ
ꯑꯣ ꯑꯗꯨꯗꯤ ꯐꯩ ꯑꯦꯝꯇꯤꯀꯤꯌꯨ ꯑꯣꯏꯔꯗꯤ ꯐꯩ
ꯁꯨꯛ ꯀ ꯑꯣꯏꯗ꯭ꯔꯗꯤ ꯀꯥꯏꯗꯦ ꯀꯣꯏꯁꯟ
ꯎꯝ ꯍꯝꯝ ꯅꯨꯡꯉꯥꯏ ꯑꯣꯏꯔꯝꯃꯅꯤ
ꯎꯝ ꯀꯩ ꯇꯧꯔ ꯇꯧꯔ ꯂꯦꯜꯂꯤꯒꯩꯅꯣꯕꯕꯁꯤ
ꯑꯩ ꯁꯨꯝ ꯂꯩꯔꯦ ꯅꯪꯗꯤ
ꯐꯣꯟ ꯌꯦꯡꯉꯤ ꯆꯛ ꯑꯃꯨꯛ ꯆꯥꯢ ꯐꯨ ꯌꯦꯉꯤ ꯑꯃꯨꯛ ꯍꯤꯞꯄꯥꯏ ꯑꯃꯨꯛ ꯇꯨꯝꯃꯦ ꯑꯃꯨꯛ ꯍꯧꯒꯣꯂꯦ ꯑꯁ ꯈꯪꯘꯦꯘ ꯒꯤꯌꯟ ꯃꯦꯟꯇꯘꯦ ꯇꯨꯝꯕꯒ ꯆꯕꯒ ꯇꯨꯝꯕꯒ ꯆꯕꯒ ꯌꯥꯝ ꯅꯨꯡꯉꯥꯏꯔꯤ
ꯌꯨꯝꯗ ꯂꯩꯕꯅꯤꯅꯦ ꯍꯤꯟꯖꯥꯡꯁꯨ ꯍꯧꯔꯃꯅꯤ ꯍꯣꯁꯇꯦꯜꯗꯒꯤꯗꯤ
ꯑꯁ ꯍꯋꯥꯔꯦ ꯄꯖꯅ ꯍꯋꯥꯔꯦ ꯆ ꯀꯥꯏꯁꯤ ꯄꯪ ꯆꯥ ꯆꯦ
ꯄꯪꯅꯣꯏꯅ ꯈ ꯆꯥꯔꯅꯤ ꯑꯗꯨꯗꯤ
ꯃꯤ ꯃꯈꯩꯅ ꯍꯣꯁꯇꯦꯜꯗ ꯂꯗꯤ ꯈꯪꯁꯤꯜꯂ ꯂꯥꯛꯑꯦ ꯌꯨꯝꯗꯩ ꯌꯨꯝꯗ ꯂꯩꯔꯗꯤ ꯑꯃꯨꯛ ꯅꯣꯏꯈꯠꯂꯤ
ꯍꯝ ꯍꯝ
ꯈꯔ ꯍꯦꯜꯂꯒ ꯐꯇꯤ ꯊꯔꯤ ꯍꯥ ꯎ ꯁꯤꯊꯤ ꯃꯥꯏꯔꯦꯟ ꯊꯣꯡꯉꯦ ꯑꯗꯨꯒ
ꯍꯥꯎꯈ꯭ꯔꯦ
ꯎꯝ ꯑꯜꯂꯨ ꯑꯃꯃ ꯃꯠꯂ ꯑꯗꯣ ꯎꯝ ꯕꯗꯥꯝ ꯈꯔ ꯑꯗꯨꯝ ꯉꯧꯋꯦ ꯑꯩꯈꯣꯏ ꯃꯥꯗꯣ ꯉꯁꯤ ꯉꯥ ꯆꯔꯛ ꯍꯦꯗ
ꯀꯩ ꯀꯦ
ꯑꯗꯨꯒꯤ ꯃꯥ ꯀꯕ ꯏꯄꯣꯛ ꯅꯨꯃꯤꯠ ꯃꯥ ꯍꯦꯟꯕꯁꯨ ꯑꯣꯏꯅ ꯑꯩꯈꯣꯏꯁꯨ ꯍꯦꯟꯕ ꯑꯗꯨꯝ ꯌꯥꯎꯔꯨ ꯍ ꯇꯣꯉꯥꯟ ꯇꯣꯉꯥꯟꯅ ꯑꯃꯨ ꯇꯧꯕꯗ ꯄꯨꯂꯞ ꯄꯨꯟꯕꯅ ꯐꯔꯦꯗꯅ
ꯎꯝ
ꯅꯠꯇ꯭ꯔ ꯏꯟꯁꯥꯡ ꯑꯅꯤ ꯊꯣꯛꯅ ꯑꯃꯨꯛ ꯊꯣꯡꯕꯗꯨ
ꯍꯣꯏ ꯋꯥꯗꯨꯅꯦ ꯑꯊꯣꯡꯕ ꯃꯤꯠ
ꯑꯗꯨꯅꯦ ꯑꯊꯣꯡꯕ ꯃꯤꯁꯦ ꯑꯩꯅꯤ
ꯍꯤꯍꯤ
ꯑꯗꯨꯅ ꯑꯩ ꯋꯥꯕꯅꯤꯅ ꯑꯩ ꯑꯗꯨꯅꯦ ꯑꯩ ꯁꯝꯖꯤꯟꯈ꯭ꯔꯦ ꯑꯗꯨꯝ
ꯑꯗꯨꯅ ꯐꯔꯦ
ꯅꯣꯏ ꯀꯩ ꯆꯥꯔꯔꯕ
ꯑꯩꯈꯣꯏꯒꯤꯅ ꯀꯩꯅꯣ ꯀꯥꯡꯁꯣꯏꯒ ꯀꯥꯡꯁꯨꯒ
ꯍꯥꯎꯒꯔꯕ
ꯎꯝ ꯍꯥꯎꯏ ꯑꯗꯨ ꯃꯤꯅꯤꯠꯁꯤꯗꯤ ꯑꯗꯨꯝ ꯋꯥꯠꯂꯤꯅꯦ
ꯋꯥꯔꯤ ꯂꯩꯁꯤꯜꯂꯛꯇꯕꯁꯤꯁꯨ ꯋꯥꯌꯦꯕ ꯂꯦꯞꯄ ꯌꯥꯗꯕꯅꯤꯅ
ꯑꯗꯨ
ꯍꯧꯖꯤꯛꯇꯤ ꯏꯪꯉꯝꯃꯅꯤ ꯅꯨꯡꯗꯥꯡ ꯋꯥꯏꯔꯝꯅꯤꯅ ꯅꯨꯡꯊꯤꯜ ꯅꯠꯇ꯭ꯔꯕꯅꯤꯅ
ꯑꯣ ꯍꯧꯖꯤꯛꯇꯤ ꯈꯔ ꯐꯩ ꯅꯤꯡꯊꯤ ꯈꯨꯁꯥꯝꯁꯦ ꯅꯣꯡꯒꯃꯪ ꯅꯣꯡ ꯃꯪꯗꯤ ꯏꯪꯒꯗ꯭ꯔꯥꯅ ꯅꯣꯡ ꯉꯥꯁꯥꯢ ꯑꯌꯨꯛꯇ ꯆꯨꯨꯔꯝꯃꯦꯒ ꯀꯨꯏꯅꯗꯤ ꯆꯨꯗꯦ ꯑꯁꯣꯝꯗꯗꯤ ꯆꯨꯗ꯭ꯔꯣ
ꯑꯩꯈꯣꯏ ꯁꯤꯗꯗꯤ ꯅꯣꯡꯗꯨ ꯃꯪꯉ ꯑꯗꯨꯝ ꯂꯩꯔꯦ ꯁꯨꯡꯆꯨ ꯆꯨꯗꯦ ꯑꯗꯨꯒ ꯅꯨꯡꯁꯥ ꯑꯗꯨꯝ ꯁꯥꯗꯣꯔꯛꯑꯦ ꯑꯗꯨꯒ ꯑꯗꯨꯝ ꯂꯣꯏꯈꯔꯦ
ꯎꯝ ꯑꯗꯨ ꯉꯁꯥꯏ ꯅꯨꯡꯊꯤꯜ ꯑꯗꯨꯝ ꯅꯣꯡꯃꯒ ꯂꯩꯔꯒ ꯑꯗꯨꯝ ꯑꯗꯨꯒ ꯄꯨꯡ ꯑꯃ ꯑꯅꯤ ꯑꯗꯨꯋꯥꯏꯗ ꯁꯥꯔꯛꯑꯦ ꯈꯔ ꯑꯗꯨꯗꯩꯗꯤ ꯁꯥꯈ꯭ꯔꯦ ꯅꯣꯡꯃ ꯑꯗꯨꯋꯥꯏꯗꯤ ꯑꯗꯨ ꯏꯪꯕ ꯏꯪꯕꯥ ꯑꯣꯏꯕ ꯑꯣꯏꯗꯦ
ꯎꯝ ꯑꯣꯏꯗꯦ ꯅꯨꯡꯁꯥꯖꯨ ꯁꯥ
ꯎꯝꯆꯥꯛꯅꯒꯨꯝ ꯁꯥꯒꯨꯝ
ꯎꯝ
ꯑꯗꯨꯃꯥꯏꯅ ꯇꯧꯋꯦ ꯄꯨꯡ ꯀꯌꯥ ꯇꯨꯝꯗꯣꯏꯅꯣ ꯅꯪꯗꯤ
ꯇꯨꯝꯃꯗꯝꯅꯤ ꯉꯥꯏꯍꯥꯛ ꯂꯩꯔꯒ ꯃꯤꯠ ꯈꯔ ꯁꯤꯡꯉꯤꯅ ꯐꯝꯃꯤꯅꯤ
ꯎꯝ
ꯅꯪ ꯇꯨꯝꯅꯤꯡꯉꯕꯣ
ꯌꯥꯝ ꯇꯨꯝꯅꯤꯡꯕ ꯑꯣꯏꯗꯦ ꯑꯩ ꯇꯨꯝꯕꯨꯗꯤ ꯇꯨꯝꯃꯗꯣꯏꯅꯦ ꯑꯩꯁꯨ ꯄꯨꯡ ꯇꯔꯥ ꯈꯔ ꯍꯦꯟꯕ
ꯎꯝ
ꯊꯕꯛ ꯂꯩꯇꯕꯁꯦ ꯋꯥꯏꯗ
ꯎꯝ ꯋꯥꯕꯅꯤ ꯂꯥꯏꯔꯤꯛ ꯂꯥꯏꯔꯤꯛ ꯑꯣꯏꯅ ꯄꯥꯔ ꯂꯩꯌꯣ
ꯂꯥꯏꯔꯤꯛꯁꯨ ꯄꯥꯅꯤꯡꯗꯦ
ꯍꯍ ꯍ ꯐꯣꯟ ꯌꯦꯡꯉ ꯂꯩꯌꯣ
ꯐꯣꯟ ꯌꯦꯡꯕꯖꯤ ꯀꯨꯏꯅ ꯌꯦꯖꯤꯟꯂꯛꯑꯗꯤ ꯃꯤꯠ ꯅꯥꯏꯅꯦ
ꯎꯝ ꯑꯧ ꯔꯤꯜꯁ ꯔꯤꯜꯁ ꯇꯥ ꯁꯨꯝ ꯀꯣ
ꯑꯗꯨ ꯃꯤꯠ ꯆꯤꯛꯇ꯭ꯔꯣ ꯃꯤꯠ ꯈꯨꯝꯒ꯭ꯔꯗꯤ ꯃꯤꯠ ꯆꯤꯛꯑꯦ ꯑꯩꯗꯤ ꯏ ꯌꯥꯝꯃꯟꯅ ꯌꯦꯡꯉꯛꯑꯗꯤ ꯃꯤꯠꯁꯦ ꯍꯥꯀꯠꯆꯩꯕ ꯌꯥꯝ
ꯎꯝ ꯃꯤꯠ ꯄ꯭ꯂꯁ ꯄ꯭ꯂꯁꯂ ꯃꯥꯏꯅꯁꯂ ꯅꯪ ꯁꯣꯛ ꯏꯗꯣ
ꯑꯩ ꯃꯥꯏꯅꯁꯅꯤ
ꯎꯝ ꯀꯌꯥ
ꯑꯩ ꯋꯥꯟ ꯄꯣꯏꯟ ꯐꯥꯏꯚ ꯑꯣꯏꯔꯝꯃ
ꯑꯗꯨꯝ ꯈꯔ ꯁꯣꯛꯑꯦ ꯀꯣ
ꯎꯝ ꯑꯪ ꯃꯤꯠ ꯋꯥꯟ ꯄꯣꯏꯟ ꯐꯥꯏꯚꯁꯦ ꯂꯦꯞ ꯑꯣꯏꯔꯝꯒꯅꯤ ꯂꯦꯞ ꯅ ꯁꯣꯛꯄ ꯍꯦꯟꯕꯅꯤ ꯑꯃꯅꯥꯀꯟ ꯔꯥꯏꯠꯁꯤꯅ ꯖꯤꯔꯣ ꯄꯣꯏꯟꯚꯦꯟ ꯐꯥꯏꯚꯂ ꯀꯩꯅꯣꯝ ꯑꯣꯏꯔꯝꯅꯤ
ꯃꯥꯟꯅꯗꯕ ꯑꯅꯤꯃꯛ ꯃꯥꯟꯅꯗꯕ
ꯃꯥꯟꯅꯗꯦ
ꯎꯝ ꯍꯍ ꯇꯨꯝꯅꯤꯡꯉꯦ ꯑꯦꯒꯦ ꯑꯩꯗꯤ ꯏꯁꯇꯦꯛ ꯇꯧꯗꯕꯅꯤꯅ ꯈꯪꯗꯦ ꯏꯁꯇꯦꯛ ꯇꯧꯔꯝꯃꯗꯤ ꯑꯗꯨꯝ ꯎꯗꯤ ꯎꯏꯌꯦ
ꯕꯂꯔ ꯆꯠꯇꯕ ꯀꯦꯝꯇ
ꯆꯠꯇꯦ
ꯎꯝ ꯐꯩꯌꯦꯅꯦ
ꯃꯥꯏ ꯅꯦꯠꯋꯥꯛꯁꯦ ꯑꯩ ꯋꯥ ꯉꯥꯡꯕꯁꯦ ꯁꯦꯡꯗꯕ꯭ꯔꯥ
ꯁꯦꯡꯉꯦ ꯀꯦꯝ ꯇꯧꯗꯦ
ꯎꯝ ꯅꯪꯒꯤ ꯈꯣꯟꯖꯦꯟꯗꯗꯤ ꯑꯃ